ꯑꯥꯎ
ꯍꯂꯣ ꯏꯇꯥ
ꯍꯥꯎ
ꯅꯨꯡꯉꯥꯏꯔꯤꯕꯔ꯭ ꯏꯆꯥ
ꯑꯥ ꯅꯨꯡꯉꯥꯏꯔꯤ ꯀꯣꯛꯁꯦ ꯆꯤꯛꯂꯞ ꯆꯤꯛꯂꯞ ꯅꯨꯡꯉꯥꯏꯔꯤ
ꯇꯥꯎꯗꯤ ꯇꯨꯞꯅꯤꯡꯉꯦꯅꯦ ꯅꯥꯕ ꯇꯨꯝꯅꯤꯡꯕꯅ ꯌꯥꯗ꯭ꯔꯦꯅꯦ
ꯑꯁ ꯑꯩꯖꯨ ꯂꯥꯏꯁꯤ ꯈꯤꯇꯪ ꯄꯥꯒꯦ ꯇꯧꯕꯅꯤ ꯌꯥꯗ꯭ꯔꯦ
ꯑꯝ ꯂꯥꯏꯔꯤꯛ ꯍꯥꯏꯕ
ꯑꯥ
ꯑꯁ ꯂꯥꯏꯔꯤꯕꯨ ꯀꯅꯥꯅ ꯄꯥꯗꯣꯏꯅꯣꯗ ꯏꯇꯥꯎ
ꯗ ꯅꯣꯏꯗꯤ ꯂꯣꯏꯒꯔ꯭ꯝ ꯅꯤꯅꯥ
ꯏꯇꯥꯎ ꯆꯟꯗꯨꯗꯨ ꯂꯣꯏꯒꯔ꯭ ꯕ꯭ꯔꯥꯅꯦ
ꯂꯣꯏꯒꯔꯝꯅꯤꯗ
ꯏꯁꯁ ꯃꯗꯨꯒꯤ ꯑꯉꯥꯡꯗꯨ ꯀꯃꯥꯏꯅ ꯂꯣꯏꯔꯝꯃꯤꯅꯣ
ꯍꯨꯔꯥꯜ ꯂꯣꯅꯥꯗ ꯆꯤꯠꯆꯥ ꯆꯤꯠꯆꯥ ꯇꯧꯔ ꯂꯣꯏꯁꯟꯒꯤꯅꯦ ꯃꯗꯨ ꯉꯥꯡ
ꯃꯗꯨꯃ ꯍꯤꯡꯗꯣ ꯃꯤꯅꯤ
ꯍꯤꯡꯗꯧꯃꯤꯅꯦꯍꯦ ꯃꯥꯗꯤ ꯈꯗꯔ꯭ꯛ ꯃꯗꯔ꯭ꯛ ꯌꯥꯝ ꯍꯩꯕꯅꯤ ꯀꯗꯔ ꯐꯗꯔ
ꯍꯤꯡꯗꯣꯃꯤꯅꯤ ꯃꯥ ꯑꯃ ꯀ꯭ꯂꯥꯁ ꯁꯤꯛꯁꯇꯩ ꯍꯧꯔ ꯃꯥꯖꯦ ꯂꯥꯏꯔꯤꯛ ꯁꯨꯡꯌꯦꯡ ꯌꯦꯡꯗ꯭ꯔꯕꯃꯤꯗꯣ ꯑꯥ ꯑꯗꯤꯇꯤꯌꯥꯒ ꯗꯥꯏꯅꯤꯒ ꯑꯗꯨꯗꯤ ꯙꯅꯤꯒꯤ ꯀꯥꯔꯛꯇ ꯆꯠꯄꯒ ꯆꯥꯎꯔꯛꯄꯅꯤꯅꯦ
ꯑꯗꯩ ꯑꯦꯂꯚꯦꯟ ꯇꯨꯌꯦꯞꯀꯤ ꯍꯥꯏꯔꯦ ꯑꯗꯨꯝ ꯑꯍꯩꯕ ꯃꯤ ꯃꯤ ꯃꯅꯥꯛꯇ ꯑꯗꯨꯝ ꯇꯥꯕꯅꯦꯕ
ꯁꯤꯛꯁꯇꯩꯅ ꯑꯁꯦꯡꯕꯅꯦ ꯁꯤꯛꯁꯇꯩꯅ ꯇꯦꯟꯕꯥꯎꯖꯦ ꯃꯥ ꯗꯥꯏꯅꯤ ꯑꯗꯤꯇꯤꯌꯥꯅ ꯆꯞꯄ ꯄꯣꯔꯛꯏ ꯖꯦ ꯇꯨꯌꯦꯞꯅ ꯑꯗꯤꯇꯤꯌꯥ ꯂꯩꯔꯦ ꯊꯥꯔꯇꯤꯟꯅ ꯆꯥꯔꯂꯤ ꯂꯩꯔꯦ ꯐꯣꯔꯇꯤꯟꯅ ꯃꯥ ꯂꯩꯔꯦ ꯐꯤꯐꯇꯤꯟꯅ ꯗꯥꯏꯅꯤ ꯂꯩꯔꯦ
ꯃꯗꯥꯎꯖꯨ ꯌꯥꯝ ꯌꯥꯕꯅꯦꯃꯤ ꯃꯥꯖꯦ
ꯎꯝ ꯑꯗꯩ ꯆꯥꯔꯂꯤꯅ ꯑꯃꯨꯛ ꯆꯥꯔꯂꯤꯗꯤ ꯎꯝ ꯌꯥꯕꯅꯤ ꯆꯥꯔꯂꯤꯗꯤ ꯌꯥꯝ ꯀꯟꯅ ꯀꯩꯅꯣ ꯇꯧꯗꯝꯅꯤ ꯆꯥꯔꯂꯤꯅ ꯑꯃꯨꯛ ꯀꯩꯅꯣ ꯇꯧꯕ ꯈꯨꯏ ꯐꯖꯕ ꯍꯥꯏꯇꯥꯔꯦ ꯃꯥꯅ ꯑꯗꯩ ꯃꯥ ꯆꯥꯔꯂꯤꯗꯤ ꯈꯔꯞ ꯄꯥꯕꯗꯣ ꯐꯟ ꯐꯟ ꯏꯕꯅꯦ ꯃꯥꯗꯤ
ꯑꯥ ꯑꯈꯣꯏꯅ ꯑꯃꯨꯛ ꯃꯁꯥꯏ ꯑꯗꯨꯝ ꯍꯩꯖꯔꯛꯄ
ꯆꯥꯔꯂꯤꯗꯨꯕꯨ ꯀꯔꯤ ꯒꯥꯔꯤ ꯂꯩꯅꯤ ꯍꯥꯏꯕꯔ꯭ ꯃꯥꯏꯗꯣ
ꯂꯧꯥꯔꯅꯤ ꯍꯥꯏꯝꯅꯤ ꯍꯟꯇꯛ ꯃꯦ ꯂꯣꯏꯔꯛꯄꯗ
ꯏꯁꯁ ꯑꯗꯨꯗꯤ ꯊꯧꯒꯥꯏꯔꯣꯒꯦꯅꯦ ꯃꯥꯏ ꯒꯥꯔꯤꯗꯣ ꯑꯃꯨꯛ
ꯑ ꯑꯦꯛꯁꯄꯜꯁ ꯂꯧꯅꯦ ꯍꯥꯏꯝ
ꯏꯁ ꯆꯥꯔꯂꯤ ꯕꯥꯏꯛ ꯄꯣꯔꯣꯑꯣ ꯔꯥꯏꯠ ꯆꯠꯂꯨꯖꯤ ꯂꯣꯛꯇꯥꯛꯇ
ꯁꯤꯗꯅ
ꯂꯣꯛꯇꯥꯛ ꯅꯦꯠꯂꯨꯁꯦ ꯑꯩ ꯅꯦꯛꯀꯦꯠ ꯅꯪ ꯅꯦꯠ ꯍꯩꯔꯣ ꯒꯥꯔꯤ ꯊꯧ ꯇꯝꯕꯤꯒꯦꯠ ꯅꯪ ꯊꯧꯕ ꯍꯩꯕ꯭ꯔꯅꯦ ꯅꯪ
ꯍꯩꯔꯝꯃꯅꯤ ꯐꯦꯡꯗꯅ ꯂꯩꯔꯅꯤ ꯌꯥ ꯀꯨꯏꯔꯅꯤ
ꯃ ꯃꯃꯥꯟꯅꯕ ꯀꯤꯇꯟ ꯍꯥꯏꯕ ꯎꯔꯣꯛ ꯃꯥꯟꯅꯗꯅ ꯄꯨꯊꯣꯛ ꯄꯨꯊꯣꯛꯇꯅ
ꯎꯝ ꯀꯣꯏꯈꯥꯡꯉ ꯍꯣꯠꯅꯕ ꯌꯥꯝ ꯀꯟꯈ꯭ꯔꯕꯃꯤꯍꯦ ꯃꯤ ꯑꯥꯔꯃꯤꯒꯤ ꯌꯥꯝ ꯆꯦꯜꯂꯤꯅꯤ
ꯑꯗꯨꯗꯣ ꯑꯗꯨ ꯅꯨꯄꯥꯗꯨꯔꯥ
ꯍꯣꯏ ꯍꯣꯏ ꯆꯥꯂꯤꯁꯨ ꯀꯟꯅ ꯆꯦꯟꯟꯅ ꯍꯣꯏ ꯂꯝꯖꯦꯟꯒ ꯌꯥꯝ ꯆꯦꯟꯟꯅ ꯇꯎꯔꯤ
ꯌꯦꯡ ꯍꯣꯏ ꯆꯥꯂꯤꯁꯤꯗ ꯔꯟꯅꯔ ꯑꯣꯏ ꯂꯩꯃꯤꯅ ꯆꯥꯂꯤ ꯎꯗ ꯀꯨꯏꯔꯦ ꯆꯂꯤ
ꯉ ꯌꯥ ꯍꯥꯏ ꯅꯦ ꯐꯣꯟ ꯇꯧꯔꯛ ꯅꯣꯏ ꯊꯣꯛꯂꯛꯇꯣꯏ ꯅꯠꯇ꯭ꯔꯣ ꯑꯁ ꯌꯥꯝ ꯄꯨꯜꯂꯁꯤ ꯀꯩꯅꯣꯗꯨꯒꯤ ꯍꯦꯟꯗꯛ ꯀꯤꯒꯥꯏꯅ ꯇꯧꯔꯑ ꯃꯥ
ꯆꯂꯤ
ꯑꯥ
ꯏꯍꯦ ꯃꯗꯨ ꯑꯩꯉꯣꯟꯗꯗꯤ ꯇꯧꯔꯛꯈꯤꯗ꯭ꯔꯦꯅꯦ ꯑꯩꯅ ꯃꯔꯛ ꯃꯔꯛꯇ ꯇꯧꯕꯤꯈꯤꯕꯅꯦ ꯃꯥꯗꯤ
ꯁꯅꯗ ꯑꯄꯇꯤ ꯀꯩꯅ
ꯃꯥ ꯑꯩ ꯀꯥꯎ꯭ꯔꯦ
ꯃꯥꯅꯦ ꯑꯩꯉꯣꯟꯗ ꯇꯧꯔꯛꯏꯗꯨꯁꯨ ꯃꯥ ꯑꯩꯉꯣꯟ ꯇꯧꯔꯛꯏ ꯑꯗꯨꯗꯤ ꯃꯔꯝ ꯂꯩꯕ
ꯑꯦ ꯈꯪꯉꯤ ꯈꯪꯉꯤ ꯈꯪꯉꯤ ꯅꯪꯒꯤꯗꯤ ꯑꯃꯨꯛ ꯃꯔꯤ ꯃꯔꯤ ꯇꯠꯅꯕ ꯌꯥꯔꯣꯏꯗꯤ
ꯑꯩꯗꯤ ꯀꯩꯗꯧꯕꯩ ꯃꯔꯤ ꯇꯠꯅꯕ ꯌꯥꯔꯣꯏꯗꯣꯏꯕ
ꯈꯪꯉꯤ ꯈꯪꯉꯦ ꯑꯗꯨꯃꯥꯏꯅ ꯃꯔꯤ ꯈꯔ ꯈꯔ ꯇꯠꯅꯍꯜꯂꯣꯏꯗꯕꯅꯤ ꯑꯩꯁꯨ ꯇꯧꯒꯗꯕꯅꯤ ꯑꯩꯗꯤ ꯑꯗꯣ
ꯑꯗꯨ ꯑꯗꯨ ꯅꯕꯨ ꯀꯥꯎ ꯑꯗꯨꯅꯤꯗꯅ
ꯃꯥꯅꯤ ꯃꯥꯅꯤꯌꯥ ꯌꯥꯝ ꯆꯨꯝꯕ ꯋꯥꯐꯝꯅꯤ ꯏꯇꯥꯎꯅ ꯍꯥꯏꯗꯣ ꯃꯥꯅꯤ ꯃꯥꯅꯦ ꯏꯇꯥꯎ ꯍꯥꯏꯔꯤꯗꯣ ꯌꯥꯝ ꯆꯨꯝꯕ ꯋꯥꯐꯝꯅꯦ ꯃꯗꯨ ꯑꯩꯅ ꯃꯔꯛ ꯃꯔꯛ ꯇꯧꯅꯤ- ꯃꯥ ꯑꯃꯨꯛ ꯇꯣꯔꯛꯈꯤꯗ꯭ꯔꯦꯅꯦ ꯁꯥ ꯂꯥ ꯃꯥ ꯁꯤꯑꯦ
ꯍꯥꯏꯗꯤ ꯍꯥꯏꯗꯤ ꯃꯤꯖꯦ ꯁꯨꯝ ꯀꯥꯎꯅꯒꯤꯕꯖꯨ ꯅꯨꯡꯉꯥꯏ- ꯇꯦꯕ꯫
ꯍꯣꯏꯌꯦ ꯃꯆꯩ ꯑꯃꯗ ꯆꯥꯎꯃꯤꯟꯅꯔꯒ ꯃꯥꯅ ꯁꯤ ꯑꯦ ꯑꯩ ꯀꯥꯎ ꯌꯥꯕ꯭ꯔꯥ
ꯍꯧꯖꯤꯛ ꯈꯛꯇ ꯑꯩ ꯀꯥꯎꯊꯣꯛꯈꯤꯕꯥ
ꯍꯧꯖꯤꯛ ꯈꯠꯇ ꯑꯩ ꯀꯥꯎꯊꯣꯛꯈꯤꯕ ꯃꯆꯩ ꯑꯃꯅ ꯆꯥꯎꯃꯤꯟꯅꯔꯛꯑꯒ
ꯈꯪꯅꯤ ꯃꯥꯏ ꯒꯥꯔꯤꯗꯣ ꯊꯥꯎ ꯁꯨꯡꯍꯥꯟ ꯍꯥꯟꯗꯕꯤ ꯑꯗꯨꯝ ꯊꯧꯒꯦꯌꯣ꯫
ꯍꯥꯥ
ꯃꯥꯏ ꯒꯥꯔꯤꯗꯣ ꯊꯥꯎ ꯁꯨꯡꯍꯥꯟ ꯍꯥꯟꯗꯕꯤ ꯃꯥ ꯑꯗꯨꯝ ꯍꯥꯜꯍꯜꯂꯣ ꯑꯗꯨꯒ ꯊꯧꯑꯣꯕ꯫
ꯑꯦ ꯑꯩ ꯇꯧꯒꯦ ꯑꯩ ꯇꯧꯒꯦ ꯑꯩ ꯇꯧꯒꯦ ꯁꯦ ꯑꯩ ꯇꯧꯒꯦ ꯑꯩ ꯇꯧꯒꯦ ꯂꯩꯗ ꯂꯩꯒꯤꯁꯅꯨ
ꯂꯩꯔꯅꯤ ꯍꯥꯏꯕꯅꯤ ꯂꯩꯔꯅꯤ ꯍꯥꯏꯕꯅꯤ ꯃꯤ ꯌꯦꯟꯒ ꯂꯣꯏꯗꯅ ꯈꯣꯠꯇꯅ ꯏꯁ ꯍꯣꯠꯅꯕ ꯊꯤ ꯀꯟꯕꯅꯤꯍꯦ ꯆꯥꯔꯂꯤ ꯁꯍ ꯅꯣꯏ ꯑꯈꯣ- ꯈꯣꯏꯅ ꯉꯣ ꯄꯪꯂꯩ ꯂꯩ- ꯊꯣꯛ ꯊꯥꯛ ꯀꯣꯏꯇꯧ ꯇꯧ ꯂꯩꯕ ꯋꯥꯅꯤ ꯆꯥꯔꯂꯤ ꯍꯣꯠꯅꯕ ꯁꯨꯠꯇ ꯀꯟꯕꯅꯤ
ꯑꯩꯈꯣꯏ ꯅꯃꯨꯛ ꯁꯤꯗ ꯂꯩꯔꯒ ꯄꯩꯁꯥ ꯃꯥꯡꯍꯟꯕ ꯂꯪꯊꯣꯛꯄ
ꯃꯤꯒꯤꯅ ꯇꯥꯁꯟ ꯈꯣꯝꯖꯟꯗꯅ
ꯆꯥꯔꯂꯤꯍꯣꯏꯖꯦ ꯄꯩꯁꯥ ꯄꯥꯏꯕꯗꯤ ꯌꯥꯔꯃꯤꯍꯦ ꯃꯗꯥꯎ ꯁꯨꯝ ꯊꯤꯕꯗꯣ ꯃꯗꯥꯎ ꯁꯨꯝ ꯊꯤꯔ ꯂꯩꯗꯅ ꯃꯣꯏ ꯕꯥ ꯍꯥꯏꯔꯦ ꯃꯗꯥꯎ ꯁꯨꯝ ꯊꯤꯔ ꯂꯩ꯫ ꯄꯩꯁꯥꯗꯤ ꯄꯥꯏ ꯌꯥꯝꯅꯦꯕ ꯍꯣꯠꯅꯖꯔꯤ ꯃꯌꯥꯝꯗꯨ ꯗꯥꯎꯗꯨ ꯁꯨꯝ ꯆꯥꯟꯅꯗꯕ ꯍꯥꯏꯒꯗ꯭ꯔꯥ
ꯐꯅ ꯍꯣꯠꯅꯔꯖꯨ ꯂꯛ ꯂꯩ- ꯇ꯭ꯔꯗꯤ ꯑꯗꯨꯝ
ꯍꯣꯏꯌꯦ ꯄꯩꯁꯥꯥꯁꯦ ꯐꯅꯌꯥꯝ ꯇꯥꯜꯂꯁꯨ ꯄꯩꯁꯥꯥꯖꯦ ꯆꯠꯐꯝ ꯑꯗꯨꯝ ꯊꯣꯛꯂꯛꯑꯦꯕ
ꯎꯝ ꯑꯗꯩ ꯑ ꯐꯅ ꯍꯥꯏ ꯁꯥꯅ ꯍꯣꯠꯅꯗꯕꯩꯅꯦ ꯍꯥꯏꯕ ꯑꯗꯩ ꯍꯣ ꯇꯤꯈꯠꯇꯅ ꯍꯣꯠꯅꯕ ꯃꯤꯖꯨ ꯀꯔꯤꯝꯇ ꯑꯣꯏꯍꯧꯗꯕꯤ ꯑꯗꯨꯝ
ꯃꯌꯥꯝ ꯂꯩꯁꯤꯗꯤ ꯚꯥꯏ ꯏꯁ ꯀꯥꯏ ꯂꯛ ꯍꯥꯏꯁꯤ ꯂꯛ ꯍꯥꯏ ꯁꯤ ꯌꯥꯎꯇ ꯌꯥꯄꯣꯟꯇꯦꯗ
ꯃꯥꯅꯤ
ꯂꯥꯏꯔꯤꯛ ꯐꯅꯌꯥꯝ ꯄꯥꯖꯅꯨ ꯍꯧꯖꯤꯛ ꯑꯦꯛꯖꯥꯝ ꯊꯥꯕꯗ ꯍꯧꯖꯤꯛ ꯏꯁꯥ ꯅꯥꯔꯛꯑꯦ ꯈꯜꯂꯣ ꯀꯩꯅꯣꯝ ꯇꯧꯔꯦ ꯈꯜꯂꯣ
ꯃꯥꯅꯦ ꯐꯖꯔꯦꯅꯦ ꯑꯥ
ꯐꯖꯔꯦ ꯆꯍꯤ ꯑꯃ ꯄꯥꯒꯦꯔꯥ ꯀꯔꯤꯝ ꯇꯧꯒꯦꯔꯥ ꯑꯗꯒꯤ ꯅꯨꯃꯤꯠꯇꯨꯗ ꯑꯄꯥꯕ ꯃꯤꯗꯣ ꯑꯩ ꯀꯩꯁꯨ ꯄꯥꯗꯕ ꯃꯤꯗꯨꯅ ꯃꯥꯅ ꯈꯔ ꯄꯥꯔꯨꯕ ꯄꯣꯠꯇꯨ ꯅꯨꯃꯤꯠꯇꯨꯗ ꯄꯨꯂꯞ ꯍꯪꯉꯛꯑꯦ ꯈꯜꯂꯣ
ꯃꯥꯅꯦ
ꯃꯥ ꯇꯣꯛ ꯈꯟꯒꯤꯗꯣꯏꯅꯤ ꯍꯣꯏ ꯍꯣꯠꯅꯗꯕꯗꯤ ꯌꯥꯗꯦꯗ ꯑꯗꯨ ꯍꯣꯠꯅ ꯍꯣꯠꯅꯕ ꯈꯛꯇꯅ ꯑꯃꯨꯛ ꯃꯥꯏ ꯄꯥꯛꯀꯅꯤ ꯍꯥꯏꯗꯨꯗꯤ ꯌꯥꯗꯦꯕ ꯂꯛ-
ꯌꯥꯗꯦ ꯌꯥꯗꯦ ꯌꯥꯝ ꯆꯨꯝꯃꯦ ꯑꯗꯨ ꯌꯥꯝ ꯆꯨꯝꯃꯦ
ꯑꯩꯈꯣꯏꯅ ꯑꯃꯨꯛ ꯑꯩꯈꯣꯏꯅ ꯑꯃꯨꯛ ꯂꯛꯁꯨ ꯂꯩꯇꯕ ꯑꯗꯒꯤ ꯍꯣꯠꯁꯨ ꯍꯣꯠꯅꯗꯕ
ꯑ ꯑꯁ ꯈꯪꯗꯦꯗ ꯑꯩꯈꯣꯏ ꯂꯩꯀꯥꯏꯗꯨꯗ ꯑꯦꯝ ꯄꯤ ꯑꯦꯁ ꯑꯃꯨꯛ ꯈꯟꯖꯜꯂꯛꯄꯤꯅꯦ ꯇꯧꯔꯤꯁꯦ ꯃꯊꯥ ꯁꯥꯏꯍꯦ ꯍꯨꯜꯂ ꯍꯨꯜꯂ ꯉꯥꯡꯕꯗꯕ ꯃꯤꯒꯤ ꯃꯆꯥꯅ ꯇꯧꯒꯝꯃꯤ ꯅꯣꯏꯅ ꯀꯩꯗꯧꯔꯤꯅꯣ ꯍꯣꯠꯅꯅꯤꯡꯗꯦ ꯉꯥꯡꯕ
ꯑꯩꯈꯣꯏꯁꯨꯅꯤꯅꯦ ꯉꯥꯡꯉꯤꯁꯦ ꯑꯁ ꯑꯩꯉꯣꯟꯗ ꯄꯥꯟ ꯄꯥꯟꯗꯅ ꯑꯗꯨ ꯇꯧꯑꯦ ꯅꯪꯒꯤ ꯅꯚꯏꯅ ꯑꯗꯨꯗ ꯁꯤ ꯄꯤ ꯑꯣ ꯐꯥꯎꯈ꯭ꯔꯦ ꯁꯤ ꯄꯤ ꯑꯣ ꯐꯥꯎꯈ꯭ꯔꯦ ꯑꯗꯨꯁꯦ ꯏꯁꯇꯥꯔ ꯑꯅꯤ ꯏꯁꯇꯥꯔ ꯍꯧꯖꯤꯛ ꯏꯁꯇꯥꯔ ꯑꯍꯨꯝ ꯀꯥꯈ꯭ꯔꯦ ꯈꯣꯠꯈ꯭ꯔꯦ ꯅꯪꯅ ꯑꯗꯨꯗ ꯇꯧꯔ ꯂꯩ ꯁꯤ ꯇꯧꯔꯤ ꯃꯌꯥꯝꯁꯤ ꯌꯦꯡꯉꯣ ꯈꯣꯠꯂꯣꯅ ꯑꯩ ꯑꯗꯨꯒꯤ ꯈꯜꯂꯒ ꯑꯩ ꯌꯨꯝꯗꯒ ꯁꯨꯨꯡꯍꯟ ꯍꯟꯅꯤꯡꯗ꯭ꯔꯕꯅꯤ
ꯉꯥꯏꯍꯥꯡ ꯉꯥꯏ ꯃꯣꯏꯗꯤ ꯃꯤ ꯃꯆꯥꯈꯩꯗ ꯑꯗ ꯅꯣꯡꯃꯅ ꯅꯣꯡꯃ ꯑꯩꯅ ꯤ ꯃꯆꯥ ꯑꯐꯕꯗꯣ ꯌꯣꯛꯔꯨꯔꯣ ꯅꯆꯥꯅꯤꯅꯅ ꯍꯥꯏꯕꯅꯤ
ꯌꯥꯏꯌꯦ ꯑꯗꯨꯁꯨ ꯃꯤ ꯍꯥꯏꯔ ꯅꯪꯕꯨ ꯑꯩꯈꯣꯏ ꯀꯃꯥꯏꯅꯗꯨ ꯅꯠ ꯅꯠꯇ꯭ꯔꯥ ꯃꯣꯏ ꯃꯣꯏꯁꯨ ꯍꯩꯕ꯭ꯔꯥꯅꯦ ꯅꯠꯇ꯭ꯔꯣ
ꯀꯌꯥ ꯑꯃ ꯃꯣꯏꯅ ꯉꯝꯗꯕ ꯀꯌꯥ ꯑꯃꯁꯨ ꯂꯩ ꯑꯗꯨꯗꯤ ꯅꯣꯡꯇꯕꯨ ꯂꯩꯅꯗꯦꯕ
ꯅꯩꯗꯦꯕ ꯁꯤ ꯐꯔ ꯐꯠꯇꯁꯨ ꯏꯖꯦ ꯏꯐꯥꯏꯅꯤ ꯕ ꯥꯏ ꯁꯤ ꯅꯠꯇ꯭ꯔꯥ
ꯃꯤꯒꯤ ꯃꯆꯥꯅ ꯀꯩꯅꯣꯝ ꯇꯧꯕꯩꯗꯤ ꯑꯗꯨꯝ ꯑꯗꯨ ꯇꯧꯈ꯭ꯔꯦ ꯑꯗꯥ ꯇꯧꯈ꯭ꯔꯦ ꯃꯤ ꯃꯆꯥꯅꯁꯨ ꯇꯧꯈ꯭ꯔꯦ ꯅꯣꯏꯅ
ꯑꯗꯨꯁꯦ ꯃꯣꯏ ꯃꯣꯏ ꯃꯇꯝꯗ ꯃꯣꯏ ꯃꯇꯝꯗ ꯑꯃꯨꯛ ꯍꯥꯏꯁꯦꯕ ꯃꯣꯏ ꯃꯣꯏ ꯃꯣꯏ ꯃꯣꯏ ꯂꯩꯉꯥꯛ ꯇꯧꯕꯅꯤ ꯍꯧꯖꯤꯛ ꯑꯁꯤ ꯄꯩꯁꯥ ꯄꯥꯏꯗꯅ ꯈꯣꯠ ꯅꯠꯇꯅ ꯂꯩ ꯃꯌꯥꯝꯁꯤ ꯅꯠꯇ꯭ꯔꯥ ꯑ ꯃꯣꯏꯗꯤ ꯀꯩ ꯃꯣꯏ ꯀꯩ ꯑꯣꯏ ꯉꯝꯍꯧꯒꯦꯕ
ꯥꯄꯥꯏꯔꯝꯗ꯭ꯔꯤꯁꯦ
ꯃꯣꯏꯅ ꯄꯥꯝꯗꯣꯏꯁꯤ ꯀꯩꯗꯧꯕꯅꯣ ꯑꯩꯈꯣꯏꯁꯨ ꯉꯝꯅꯕꯗꯤ ꯍꯣꯠꯅꯔꯤꯗꯅ
ꯃꯇ꯭ꯔꯤ ꯃꯟꯗꯣꯟ ꯑꯣꯏꯔꯝꯗ꯭ꯔꯤꯁꯦ ꯀꯔꯤꯒꯤꯅꯣ
ꯑꯗꯨꯅꯦ ꯍꯥꯏꯁꯦ ꯃꯣꯏꯅ ꯑꯗꯨꯒ ꯃꯤ ꯃꯆꯥ ꯃꯤ ꯃꯆꯥ ꯌꯦ ꯃꯤ ꯃꯆꯥ ꯑꯣꯏꯕꯗ ꯉꯥꯏꯔꯦ ꯃꯤꯗꯤ ꯃꯤ ꯃꯆꯥ ꯑꯣꯏꯕꯗ ꯉꯥꯏꯔꯤꯦ ꯃꯣꯏꯗꯤ ꯃꯣꯏ ꯃꯃꯥꯟꯅꯕ ꯃꯃꯥꯟꯅꯕꯤ ꯑꯣꯏꯔ ꯂꯣꯏꯔꯕꯅꯤ
ꯑꯗꯨꯗꯣ ꯍꯦꯛ ꯍꯥꯏꯔꯨꯔꯒ ꯆꯤꯟꯊꯛꯇ ꯈꯣꯝꯕꯤ ꯃꯔꯩ ꯌꯦꯠꯜꯂꯤꯁꯤꯅꯕꯨ ꯑꯃꯨꯛꯁꯨ ꯉꯥꯡꯉꯛꯇꯣꯏꯕ ꯑꯃꯨꯛꯁꯨ ꯉꯥꯡꯖꯔꯣꯏ
ꯑꯍꯟꯅ ꯉꯥꯡꯕꯨ ꯑꯁ ꯀꯔꯤꯅꯣ ꯉꯥꯡꯁ ꯁꯅꯨꯗ ꯑꯩꯈꯣꯏꯁꯨ ꯇꯧꯊꯣꯛ ꯈꯔ ꯇꯧꯔ ꯂꯣꯏꯔꯦ
ꯑꯗꯨꯅꯕꯨ ꯑꯩꯈꯣꯏ ꯇꯥꯁꯟꯅꯗꯕꯤ ꯍꯧꯖꯤꯛꯇꯤ ꯑ ꯑꯪ ꯍꯣꯏ ꯍꯣꯏ ꯇꯧꯅꯤ ꯇꯧꯅꯤ ꯍꯥꯏ ꯑꯗꯨꯝ ꯂꯩ
ꯑ ꯎ ꯍꯣꯏ ꯍꯥꯏꯒ
ꯎꯝ ꯍꯧꯖꯤꯛꯇꯤ ꯀꯌꯥꯕꯨ ꯇꯥꯁꯟꯅꯗ꯭ꯔꯦ ꯇꯟꯗꯅ
ꯎꯝ
ꯍꯣꯏ ꯑꯈꫭꯏ ꯍꯥꯏꯕꯗꯤ ꯅꯠ
ꯄꯨꯡꯖꯤ ꯑꯁ ꯄꯨꯡꯖꯤ ꯆꯠ ꯅꯥꯏꯗꯦꯅꯦ ꯍꯧꯖꯤꯛ ꯇꯤ
ꯑꯗꯨꯅ ꯑꯈꯣꯏꯖꯨ ꯍꯣꯠꯅꯒꯦ ꯑꯈꯣꯏꯖꯨ ꯍꯣꯠꯅꯔꯣꯏ ꯍꯥꯏꯕꯗꯤ ꯅꯠ ꯇꯦꯕ ꯑꯗꯩꯗ ꯍꯥꯏꯗꯤ ꯌꯥꯝ ꯍꯦꯟꯅ ꯑꯗꯨꯒꯤꯖꯨ ꯑꯃꯨꯛ ꯍꯥꯏꯖꯜꯂꯛ ꯑꯗꯥꯒꯤꯖꯨ ꯑꯃꯨꯛ ꯍꯥꯏꯖꯜꯂꯛ ꯑꯦꯕꯥ ꯃꯤ ꯃꯆꯥ ꯑꯃꯅ ꯁꯤꯗ ꯀꯩꯅꯣꯝ ꯇꯧꯍꯧꯔꯦꯒ ꯑꯗꯨꯏꯖꯨ ꯍꯦꯡꯇ ꯑꯗꯨ ꯇꯧꯍꯥꯏꯕꯥ ꯑꯁꯣꯝ ꯅꯥꯀꯟ ꯑꯝꯗ ꯑꯃꯃꯨꯛ ꯇꯧꯔꯝꯃꯦꯅ ꯑꯗꯨꯖꯨꯃꯨꯛ ꯍꯦꯛꯇꯧ ꯍꯥꯏꯕ ꯑꯗꯨ ꯁꯨꯝ ꯑꯗꯨꯃꯥꯏ ꯄꯪꯍꯥꯏ ꯍꯥꯏꯖꯜꯂꯛꯑꯗꯤ ꯁꯥꯎꯅꯤꯡꯉꯛꯑꯅꯤ ꯍꯥꯏꯕ
ꯑꯈꯣꯏꯖꯨ ꯂꯥꯏꯗꯤ ꯅꯠ ꯇꯦꯗꯅ ꯃꯤꯅꯦꯕ ꯂꯥꯏꯐꯥꯎꯗ ꯉꯝꯗ꯭ꯔꯤꯅꯦꯑꯝꯅꯤ ꯀ꯭ꯔꯤꯁꯅꯐꯧꯗ ꯔꯥꯙꯥꯗꯣ ꯀ꯭ꯔꯤꯁꯅꯐꯥꯎꯗ ꯔꯥꯙꯥꯗꯣ ꯅꯨꯡꯁꯤ ꯅꯨꯡꯁꯤꯅ ꯀꯥꯥꯏꯅꯒ꯭ꯔꯤꯅꯦꯄꯤ ꯔꯗꯥ ꯐꯪꯗ꯭ꯔꯤꯕꯅꯦꯑꯝꯅꯤ
ꯅꯠꯇꯦ ꯃꯤ ꯂꯥꯏꯅ ꯂꯣꯏ ꯉꯝꯃꯝꯃꯒꯕꯨ ꯂꯥꯏ ꯑꯁꯨꯛ ꯌꯥꯝ ꯂꯩꯔꯤꯖꯦ ꯂꯩꯒꯗ꯭ꯔꯥꯕ ꯑꯃ ꯀꯥꯛꯇꯨꯅ ꯂꫭꯏ ꯂꫭꯏ ꯀꯟꯇ꯭ꯔꫭꯜ ꯇꯧ ꯌꯥꯗ꯭ꯔꯕ
ꯌꯥꯗ꯭ꯔꯕ ꯅꯨꯡꯁꯤꯠꯀꯤ ꯂꯥꯏꯅ ꯅꯨꯡꯁꯤꯠ ꯂꯩꯔꯤ ꯅꯠꯇ꯭ꯔꯥ ꯃꯁꯥ ꯃꯁꯥꯁꯤꯟ ꯐꯝꯒꯤ ꯃꯁꯥ ꯃꯁꯥꯒꯤ ꯂꯥꯏ ꯂꯩꯖꯔꯤ ꯑꯁꯨꯃꯥꯏꯅ ꯇꯧꯗꯅ ꯑꯈꫭꯏꯖꯨ ꯑꯈꯣꯏ ꯁꯤꯟꯐꯝ ꯑꯃꯗꯤ ꯂꯩꯖꯔꯝꯅꯤ ꯑꯈꯣꯏꯖꯨ ꯑꯈꯣꯏ ꯇꯧꯔꯛꯀꯅꯤ ꯃꯤꯅ ꯑꯗꯨ ꯇꯧꯈꯔꯦ ꯑꯗꯨ ꯇꯧꯈꯔꯦꯅ ꯀꯔꯥꯏ ꯁꯤ ꯌꯨ ꯄꯤ ꯑꯦ ꯁꯤ ꯑꯈꯣꯏ ꯀꯔꯥꯏ ꯊꯥ ꯀꯃꯥꯏꯅ ꯑꯣꯏꯗꯣꯏꯅꯣꯃꯤꯗ ꯍꯣꯏ ꯍꯥꯌꯦꯡ ꯋꯥꯥꯏ ꯃꯥꯥ ꯇꯔꯨꯂꯛ ꯊꯥꯔꯀꯥꯟꯗ ꯈꯟꯒꯤꯗꯣꯏꯔꯥ ꯌꯥꯝ ꯋꯥꯅ ꯑꯗꯨꯐꯥꯎ ꯊꯥꯖꯗꯦ ꯑꯗꯤ ꯏꯁꯥ ꯏꯁꯥꯒꯤ ꯉꯝꯕ ꯖꯒꯥ ꯂꯩꯗꯅ ꯑꯗꯨꯗꯗꯤ ꯌꯦꯡ ꯉꯧ ꯍꯧꯖꯤꯛ ꯕꯦꯠꯃꯤꯟꯇꯟꯗ ꯀꯝꯄꯤꯌꯥꯔ ꯁꯠ ꯇꯧꯍꯜꯂꯣ ꯅꯠꯇ꯭ꯔꯥ ꯏꯆꯥꯎꯅ ꯕꯦꯠꯃꯤꯟꯇꯟ ꯂꯩꯔꯤꯕꯅꯤ ꯑꯗꯨꯗꯗꯤ ꯅꯪꯁꯨ ꯆꯣꯡꯊꯣꯛ ꯉꯝꯃꯦꯕ ꯑꯦ ꯑꯩ ꯑꯩ ꯇꯧꯔꯤꯁꯤꯗꯤꯅ ꯅꯠꯇ꯭ꯔꯥ ꯍꯧꯖꯤꯛ ꯑꯩ ꯂꯥꯏ ꯌꯦꯛꯄꯩ ꯂꯩꯄ‌ꯣꯏ ꯖꯒꯥꯗ ꯄꯨ ꯊꯣꯛꯂꯛꯑꯣ ꯑꯦꯁ ꯑꯩꯁꯨ ꯂꯩꯄ‌ꯣꯏ ꯁꯤ ꯁꯤ ꯇꯧꯔꯤꯁꯤꯗꯦꯅ ꯅꯠꯇ꯭ꯔ
ꯑ ꯁꯥꯟꯅꯔ ꯀꯩꯗꯧꯗꯣꯏꯅꯣ ꯍꯌꯦꯡꯋꯥꯏ ꯆꯥꯎꯔꯀꯥꯟ ꯁꯥꯟꯅꯧ ꯂꯥꯏꯔꯤꯛ ꯇꯣ ꯍꯥꯟꯅ ꯇꯝꯈꯣ ꯍꯥꯏꯒꯨꯝꯕ
ꯑꯗꯨꯅꯦ ꯑꯗꯨꯗꯅꯦ ꯑꯗꯨꯗꯅꯦ ꯃꯥꯡꯉꯩꯁ
ꯑꯗꯨ ꯐꯖꯥꯔ‌ꯦꯕ ꯍꯧꯖꯤꯛꯇꯤ ꯍꯧꯖꯤꯛ ꯆꯥꯎꯔꯦ ꯄꯨꯛ ꯆꯥꯎ ꯆꯥꯎꯔꯦ ꯄꯨꯛꯀ ꯑꯔꯣꯏꯕꯤ ꯆꯥꯎꯔꯦ ꯍꯧꯖꯤꯛ
ꯏꯇꯥꯎꯅ ꯃꯨꯛ ꯅ‌ꯣꯛꯍꯜꯂ‌ꯦꯗ
ꯅꯠꯇ‌ꯦꯕ ꯃꯣꯏꯅ ꯃꯣꯏꯅ ꯄꯥꯝꯃꯤ ꯁꯤ ꯅꯠꯇ꯭ꯔꯥꯕ ꯑꯆꯧꯕ ꯑꯆꯧꯕ ꯍꯥꯏ ꯆꯥꯎꯀꯥꯟꯗ ꯁꯥꯟꯅꯧꯋ‌ꯣꯌ‌ꯦ ꯆꯥꯎꯔꯦ ꯍꯧꯖꯤꯛ ꯃꯄꯨꯡ ꯐꯥꯔꯦꯕ ꯍꯦꯟꯅ ꯆꯥꯎꯈꯠꯅꯤꯡꯉꯥꯏ ꯂꯩꯇ꯭ꯔꯦꯕ ꯍꯧꯖꯤꯛ ꯀꯔꯤꯅꯣꯕ ꯍꯧꯖꯤꯛ ꯑꯩꯈꯣꯏꯅ ꯁꯥꯟꯅꯗꯣꯏꯁꯦ
ꯏꯇꯥꯎꯗꯣ ꯄꯨꯡ ꯇꯥꯔ ꯃꯥꯜꯂꯤꯗ
ꯇꯥꯔꯦ ꯇꯥꯔꯦ ꯎꯝ ꯊꯝꯃꯒꯦ ꯃꯊꯪꯒꯤꯗꯨꯗ ꯂꯣꯏꯁꯤꯜꯂꯁꯤ
ꯎꯝ